ꯍꯜꯂꯣ ꯏꯇꯥ ꯑꯣ ꯑꯩꯁꯦ ꯉꯁꯥꯏꯗꯒꯤꯅꯦ ꯏꯪꯅ ꯆꯤꯛꯅꯅꯦ ꯅꯨꯡꯉꯥꯏꯅ ꯂꯩꯌꯦꯅ ꯇꯧꯔꯝꯕꯅꯦ ꯑꯗꯣ ꯑꯩꯈꯣꯏ ꯅꯥꯀꯟꯒꯤꯗꯣ ꯍꯜꯂꯛꯑꯦ ꯑꯗꯨꯗꯅꯦ ꯏꯁꯥꯁꯦ ꯈꯪꯁꯥꯎ ꯁꯥꯎꯅꯤꯡꯉꯛꯇꯅꯅꯦ ꯁꯥꯎꯅꯤꯡꯕꯗꯣ ꯀꯥꯎꯅꯕꯅꯅꯦ ꯍꯥꯏꯅꯕ ꯏꯇꯥꯒ ꯉꯥꯏꯍꯥꯛ ꯋꯥꯔꯤ ꯋꯥꯇꯥꯏ ꯁꯥꯟꯅꯒꯦꯅ ꯐꯣꯟ ꯇꯧꯔꯛꯏꯅꯦ
ꯑꯣ ꯅꯪꯒꯤꯗꯣ ꯍꯜꯂꯛꯑꯕꯣ ꯭ꯔꯣ ꯑꯃꯣ ꯑꯗꯨꯒꯤ ꯅꯨꯄꯤ ꯅꯨꯄꯤꯗꯨ ꯃꯥꯁꯨꯕ ꯃꯤꯉꯣꯟꯗ ꯌꯦꯠꯈ꯭ꯔꯦ ꯍꯦ ꯇꯧꯔꯤꯗꯣ ꯃꯥꯒꯤ ꯃꯇꯧ ꯇꯧꯖꯒꯦꯗꯤ ꯂꯩꯇ꯭ꯔꯒ ꯃꯉꯣꯟꯗ ꯃꯥꯗꯣꯒꯤ ꯃꯥꯅ ꯀꯩꯝ ꯍꯥꯏꯔꯛꯇ꯭ꯔꯁꯨ ꯑꯩꯈꯣꯏ ꯏꯁꯥꯗ ꯅꯨꯡꯉꯥꯏꯇꯕ ꯑꯃ ꯁꯥꯎꯅꯤꯡꯕ ꯑꯃ ꯍꯦꯛꯇ ꯄꯣꯛꯄꯗꯣ ꯇꯧꯕꯅꯤꯅꯦ ꯅꯨꯡꯉꯥꯏꯇꯕ ꯑꯗꯨꯃꯥꯏꯅ
ꯍꯣꯏ ꯌꯥꯏꯌꯦ ꯌꯥꯏꯌꯦ ꯀꯔꯤ ꯀꯔꯤ ꯇꯥꯟꯅꯁꯦ ꯍꯥꯏꯅꯣ ꯅꯪꯕꯨ ꯁꯨꯝ ꯂꯩꯇꯦꯗ ꯑꯗꯨꯝ ꯍꯧꯖꯤꯛꯀꯥꯟꯁꯤꯕꯨ ꯀꯃꯥꯏ ꯀꯃꯥꯏꯅ ꯇꯧꯔꯤꯒꯦ ꯁꯥꯕꯁꯨ ꯌꯥꯝ ꯁꯥꯔꯛꯑꯦꯗꯅ ꯑꯗꯨ ꯏꯇꯥꯒꯤ ꯂꯩꯐꯝꯗꯣ ꯁꯥꯕ꯭ꯔꯥ ꯈꯣꯠꯄ꯭ꯔꯥ ꯀꯃꯥꯏ ꯀꯃꯥꯏꯅ ꯇꯧꯔꯤ ꯅꯣꯡ ꯆꯨꯕ ꯈꯣꯠꯄ ꯇꯧꯕ꯭ꯔꯥ ꯈꯣꯠꯄ꯭ꯔꯥꯅ ꯁꯨꯝ ꯋꯥꯔꯤ ꯋꯥꯇꯥꯏ ꯃꯇꯝꯒꯤ ꯁꯨꯝ ꯁꯥꯟꯅꯁꯦꯅ ꯇꯧꯔꯛꯄꯅꯤꯗ
ꯅꯪꯅ ꯁꯥꯕ ꯈꯣꯠꯄ ꯂꯥꯏꯔꯤ ꯁꯥꯕ ꯈꯣꯠꯄꯒꯤꯁꯨ ꯍꯥꯏꯒꯦ ꯍꯥꯏꯗꯤ ꯅꯍꯥꯟꯅꯦ ꯑꯩꯈꯣꯏ ꯃꯥꯗ ꯑꯗꯨ ꯐꯣꯟ ꯇꯧꯔꯛꯑꯝꯃꯦ ꯑꯩꯈꯣꯏ ꯃꯥꯗꯣ ꯐꯣꯟ ꯇꯧꯔꯛꯑꯒꯅꯦ ꯁꯨꯃꯥꯏꯅ ꯍꯥꯏꯔꯛꯑꯝꯕꯅꯤ ꯑꯃ ꯑꯩꯈꯣꯏ ꯂꯩꯀꯥꯏꯒꯤ ꯀ꯭ꯂꯕꯀꯤ ꯄꯩꯁꯥꯗꯨꯕꯨ ꯀꯅꯥꯅ ꯄꯥꯏꯒꯦꯅ ꯀꯂ꯭ꯕ ꯂꯩꯀꯥꯏꯒꯤ ꯄꯩꯁꯥꯗꯣ ꯃꯤꯗꯨ ꯀꯩꯅꯣ ꯇꯧ ꯇꯥꯔꯒꯗꯤ ꯈꯪꯗꯣꯛ ꯑꯒ ꯑꯗꯨꯒꯅꯦꯀꯣ ꯅꯍꯥꯟꯒꯤ ꯂꯩꯀꯥꯏꯒꯤ ꯐꯟ ꯈꯔꯁꯨ ꯂꯩ ꯍꯥꯏꯕꯅꯦꯕ ꯐꯟ ꯈꯔ ꯂꯩꯕꯗꯨꯅ ꯇꯧꯔꯒꯅꯦ ꯑꯩꯈꯣꯏ ꯂꯩꯀꯥꯏ ꯄꯨꯈ꯭ꯔꯤꯗꯣ ꯑꯃꯇ ꯁꯦꯡꯗꯣꯛꯁꯦꯅ ꯍꯥꯏꯔꯛꯄꯅꯦ ꯂꯩꯀꯥꯏ ꯄꯨꯈ꯭ꯔꯤꯗꯣ ꯁꯦꯡꯗꯣꯛꯇ꯭ꯔꯗꯤꯅꯦ ꯃꯤ ꯌꯥꯝꯅ ꯀꯩꯅꯣ ꯇꯧ ꯐꯨꯔꯤ ꯊꯣꯛꯅꯕ ꯑꯗꯒꯤꯅꯦ ꯐꯤꯔꯣꯜ ꯁꯨꯕꯗꯁꯨ ꯃꯆꯨ ꯆꯨꯁꯤꯜꯂꯦꯅ ꯑꯗꯨꯃꯥꯏꯅ ꯇꯧꯅꯕ ꯌꯥꯝꯅ ꯌꯥꯎꯔꯕꯅꯦ
ꯍꯩꯃꯥ ꯑꯣꯟꯊꯣꯛꯄꯅꯤꯗ ꯑꯗꯨꯗꯤ ꯑꯗꯨꯗꯤ ꯂꯩꯀꯥꯏꯗ ꯂꯩꯔꯤꯕ ꯅꯣꯏ ꯅꯣꯏꯒꯤ ꯂꯩꯀꯥꯏꯗ ꯂꯩꯔꯤꯕ ꯃꯤꯁꯤꯡꯗꯨꯅ ꯎꯝ ꯎꯝ ꯃꯥꯟꯅꯔꯒꯀꯣ ꯍꯥꯏꯗꯤꯅꯦ ꯏꯃꯨꯡ ꯏꯃꯨꯡꯒꯤ ꯑꯣꯏꯒꯦꯔꯥ ꯁꯨꯝ ꯃꯌꯥꯝ ꯄꯨꯟꯅ ꯊꯣꯛꯑꯒꯅꯦꯀꯣ ꯑꯗꯨꯃꯥꯏꯅ ꯇꯧꯔꯒꯅꯦ ꯄꯨꯈ꯭ꯔꯤꯗꯣ ꯃꯇꯝ ꯃꯇꯝꯒꯤ ꯁꯦꯡꯕ ꯈꯣꯠꯄ ꯑꯗꯒꯤꯗꯤ ꯁꯨꯅꯨꯒꯨꯝꯕ ꯑꯗꯩꯗꯤ ꯃꯍꯤꯛ ꯃꯇꯥꯡ ꯁꯤꯅꯕ ꯍꯤꯗꯥꯛ ꯂꯥꯡꯊꯛꯀꯨꯝꯕ ꯍꯥꯏꯗꯤ ꯏꯁꯥꯅ ꯑꯩꯈꯣꯏꯅ ꯊꯥꯗꯕ ꯃꯇꯝꯗ ꯑꯩꯈꯣꯏꯗ ꯁꯣꯛꯑꯣꯏꯗꯕ ꯍꯤꯗꯥꯛ ꯃꯈꯜ ꯃꯌꯥꯝ ꯑꯃ ꯂꯩꯗꯅ ꯑꯗꯨꯒꯨꯝꯕ ꯃꯌꯥꯝꯗꯣ ꯑꯗꯨꯝ ꯆꯥꯡ ꯅꯥꯏꯅ ꯊꯥꯗꯕꯤꯕ ꯑꯗꯨꯝ ꯇꯧꯒꯗꯕꯅꯦ ꯑꯩꯈꯣꯏꯒꯤꯗꯤ ꯑꯩꯈꯣꯏ ꯑꯗꯥꯏꯒꯤꯗꯣ ꯑꯗꯨꯝ ꯆꯤꯡꯕ ꯈꯣꯠꯄ ꯇꯧꯔꯦ ꯑꯗꯨꯗꯨꯒ ꯑꯗꯨꯃꯥꯏꯅ ꯑꯗꯨꯝ ꯃꯔꯛ ꯃꯔꯛꯇꯗꯤ ꯊꯥꯗꯕꯅꯦꯕ ꯑꯗꯣ ꯍꯧꯖꯤꯛꯀꯥꯟꯕꯨꯗꯤꯅꯦ ꯁꯨꯝ ꯍꯥꯏꯗꯤ ꯃꯤꯗꯣ ꯎꯝ ꯑꯇꯣꯞꯄ ꯃꯤ ꯃꯌꯥꯝ
ꯅꯠꯇꯦ ꯅꯠꯇꯦ ꯑꯩꯅ ꯍꯥꯏꯗꯤꯅꯦ ꯅꯣꯏ ꯅꯣꯏꯒꯤ ꯑꯩꯈꯣꯏ ꯂꯩꯀꯥꯏ ꯑꯩꯈꯣꯏ ꯑꯥ ꯃꯅꯨꯡ ꯆꯪꯕꯒꯤ ꯈꯨꯟ ꯃꯅꯨꯡꯒꯤ ꯄꯨꯈ꯭ꯔꯤꯗꯨ ꯅꯠꯇ‌ꯦꯌꯦ ꯈꯨꯟꯁꯦ ꯍꯦꯛ ꯆꯪꯉꯛꯄꯒꯤ ꯅꯣꯏꯒꯤ ꯅꯣꯏꯒꯤ ꯂꯩ ꯂꯩꯀꯥꯏ ꯑꯩꯈꯣꯏꯒ ꯄꯨꯟꯅ ꯁꯤ ꯁꯤꯖꯤꯟꯅꯕꯥ ꯀꯩꯅꯣꯗꯨ ꯄꯨꯈ꯭ꯔꯤꯗꯨ ꯑꯗꯨꯒꯤꯅꯤ ꯑꯩꯅ ꯍꯥꯏꯔꯤꯁꯦ ꯑꯗꯨꯒꯤ ꯄꯨꯈ꯭ꯔꯤ ꯄꯨꯟꯅ ꯁꯤꯖꯤꯟꯅꯕꯗꯣ ꯑꯗꯨꯒꯤ ꯄꯩꯁꯥꯗꯣ ꯀꯅꯥꯅ ꯄꯥꯏꯒꯦ ꯁꯤꯅꯤ ꯑꯗꯨꯒꯤ ꯄꯨꯈ꯭ꯔꯤꯒꯤ ꯐꯟꯒꯤ ꯀ꯭ꯂꯕꯀꯤ ꯄꯩꯁꯥꯗꯣ
ꯑꯣ ꯇꯥꯔꯦ ꯑꯗꯨꯗꯤ ꯑꯩꯗꯤ ꯈꯪꯗꯦ ꯏꯇꯥ
ꯑꯣ ꯑꯗꯨꯒꯤ ꯄꯨ ꯄꯨꯈ꯭ꯔꯤꯗꯨꯅꯤ ꯑꯩꯅ ꯍꯥꯏꯔꯤꯁꯦ ꯃꯔꯨꯑꯣꯏ ꯑꯗꯨꯒꯤ ꯄꯨꯈ꯭ꯔꯤꯗꯨꯅ ꯆꯥꯎꯕ ꯍꯦꯜꯂꯒ ꯉꯥꯁꯨ ꯌꯣꯛꯏꯅꯦꯅ ꯃꯣꯏꯅ ꯇꯧꯋꯤꯗꯅ ꯑꯗꯨꯗꯨꯒꯤ ꯄꯨꯈ꯭ꯔꯤꯗꯣ ꯅꯍꯥꯟ ꯄꯨꯈ꯭ꯔꯤ ꯀꯩꯅꯣ ꯄꯨꯈ꯭ꯔꯤꯗꯣ ꯑꯩꯈꯣꯏ ꯈꯨꯟ ꯆꯪꯉꯛꯄꯗꯒ ꯂꯩꯕ ꯑꯣꯏꯔꯦ ꯑꯗꯨꯗꯨꯅ ꯃꯣꯏ ꯑꯉꯥꯡ ꯑꯉꯥꯡ ꯅꯨꯄꯥ ꯃꯆꯥ ꯈꯔꯅꯁꯨꯅꯦ ꯀꯔꯤ ꯀꯔꯤ ꯍꯤꯗꯥꯛ ꯈꯔ ꯊꯥꯗꯩ ꯍꯥꯏꯕ꯭ꯔꯥ ꯀꯔꯤꯅꯣ ꯇꯧꯕꯗꯒꯤꯅꯦ ꯄꯨ꯭ꯔꯤꯗꯣ ꯀꯩꯅꯣ ꯇꯧꯔ‌ꯦ ꯉꯥ ꯇꯥꯎꯈꯠꯂꯛꯑꯦꯅ ꯇꯧꯔꯒ ꯑꯗꯨꯃꯥꯏꯅ ꯄꯨꯂꯞ ꯏꯁꯤꯠꯂꯒ ꯑꯗꯨꯃꯥꯏꯅ ꯇꯧꯈꯤꯕꯅꯦꯕ ꯅꯪ ꯇꯥꯍꯧꯗ꯭ꯔꯕꯣ ꯑꯗꯨꯒꯗꯣ ꯑꯝꯇ
ꯇꯥꯍꯧꯗ꯭ꯔꯦꯅꯦ ꯑꯗꯨꯗꯤ ꯕꯦꯔꯥꯅꯤꯅꯦ ꯏꯇꯥꯎ ꯏꯇꯥ ꯍꯥꯏꯗꯤ ꯑꯩꯈꯣꯏꯒꯤ ꯄꯨꯈ꯭ꯔꯤ ꯑꯩꯈꯣꯏ ꯂꯩꯀꯥꯏꯒꯤꯗꯨꯁꯨ ꯑꯗꯨꯒꯤ ꯄꯨꯈ꯭ꯔꯤꯗꯨꯗꯩ ꯆꯤꯡꯉꯒ ꯏꯁꯤꯡꯗꯨ ꯁꯤꯖꯤꯟꯅꯗꯧꯕ ꯑꯣꯏꯕꯅꯤꯅ ꯑꯗꯨꯗꯤ ꯃꯌꯥꯝ ꯄꯨꯟꯅ ꯇꯧꯗꯕ ꯌꯥꯔꯣꯏꯅꯦ
ꯃꯥꯅꯤ ꯃꯥꯅꯤ ꯑꯗꯨꯃꯥꯏꯅ ꯇꯧꯗꯕ ꯌꯥꯔꯣꯏ ꯇꯧꯔꯤꯗꯣ ꯑꯗꯨꯗꯨꯅꯅꯦ ꯑꯩꯅꯅꯦ ꯑꯗꯨꯒꯤ ꯄꯨꯈ꯭ꯔꯤꯗꯣ ꯈꯔ ꯌꯦꯡꯁꯤꯟꯗ꯭ꯔꯗꯤ ꯌꯥꯔꯔꯣꯏ ꯍꯥꯏꯔꯒꯅꯦꯅꯦ ꯑꯩꯅꯅꯦ ꯅꯪꯅ ꯐꯣꯟ ꯇꯧꯔꯛꯏꯉꯩꯁꯤꯗ ꯑꯗꯨꯒꯤ ꯄꯩꯁꯥ ꯑꯗꯨꯒꯤ ꯄꯨꯈ꯭ꯔꯤꯗꯨꯒꯤ ꯃꯇꯥꯡꯗꯨꯗ ꯍꯥꯏꯅꯁꯦꯅ ꯇꯧꯕꯩꯅꯦ ꯑꯩꯈꯣꯏꯁꯨ ꯑꯗꯨ ꯑꯗꯨꯗꯒꯤ ꯑꯣꯏꯅ ꯀꯔꯤꯒꯨꯝꯕ ꯊꯛꯄ ꯆꯥꯕ ꯇꯧꯒꯦ ꯑꯗꯒꯤ ꯌꯨꯝꯒꯤ ꯀꯩꯅꯣ ꯑꯃ ꯊꯧꯗꯣꯛ ꯋꯥꯊꯣꯛ ꯑꯃ ꯊꯣꯛ ꯇꯥꯔꯒꯗꯤ ꯑꯗꯨꯒꯤ ꯄꯨꯈ꯭ꯔꯤꯗꯨꯗꯒꯤ ꯆꯤꯡꯈꯠꯂꯒ ꯁꯤꯖꯤꯟꯅꯔꯒ ꯂꯣꯏꯅ ꯇꯧꯅꯕꯅꯦꯕ ꯑꯗꯨꯏꯗꯣ ꯑꯀꯣꯏꯕꯗ ꯁꯨꯅꯨ ꯀꯔꯤ ꯀꯔꯤ ꯍꯥꯏꯗꯣꯛꯑꯒ ꯈꯣꯠꯂꯒ ꯑꯗꯨꯃꯥꯏ ꯑꯗꯒꯤ ꯑꯩꯈꯣꯏ ꯀꯕꯣ ꯅꯥꯄꯤꯗꯨꯁꯨ ꯀꯕꯣ ꯅꯥꯄꯤꯗꯨꯁꯨ ꯌꯥꯝ ꯍꯧꯒꯠꯂꯛꯑ ꯃꯥꯜꯂꯦ ꯇꯧꯔꯤꯁꯦ ꯑꯗꯩ ꯀꯕꯣ ꯅꯥꯄꯤꯗꯨꯁꯨ ꯈꯔ ꯁꯦꯡꯗꯣꯛ ꯈꯣꯠꯇꯣꯛꯄ ꯇꯧꯁꯤ ꯈꯣꯠꯁꯦꯅ ꯑꯗꯨꯃꯥꯏꯅ ꯍꯥꯏꯕꯒꯤꯅꯤ ꯑꯩꯅ ꯇꯧꯔꯤꯁꯦ
ꯑꯩꯗꯣ ꯌꯨꯝꯗꯁꯨ ꯂꯩꯇꯕꯅꯤꯅꯅꯦ ꯑꯗꯨꯒꯤ ꯄꯥꯎꯗꯣ ꯇꯥꯗ꯭ꯔꯦ ꯑꯗꯨꯅꯅꯦ ꯑꯩꯅ ꯈꯪꯗ꯭ꯔꯤꯁꯦ ꯍꯣꯏ ꯑꯗꯨ ꯑꯗꯨꯃꯥꯏꯅ ꯑꯃꯇꯪꯗꯤ ꯇꯧꯗꯕ ꯌꯥꯔꯔꯣꯏ ꯍꯥꯏꯗꯤ ꯏꯁꯤꯡꯗꯣ ꯑꯗꯨꯝ ꯑꯗꯨꯗꯒꯤ ꯂꯣꯏꯅ ꯁꯤꯖꯤꯟꯅꯅꯕ ꯉꯥꯛꯇ ꯑꯣꯏꯕꯅꯤꯅ ꯏꯁꯤꯡ ꯐꯠꯇ꯭ꯔꯗꯤ ꯂꯩꯅꯥ ꯇꯤꯟꯅꯥ ꯃꯌꯥꯝꯁꯨ ꯊꯣꯛꯂꯛꯀꯅꯦꯕ ꯍꯧꯖꯤꯛ ꯐꯤꯁꯨ ꯐꯤꯖꯥꯝꯕꯗ ꯐꯤꯗ ꯈꯔ ꯆꯨꯕ ꯈꯣꯠꯄ ꯑꯗꯨ ꯈꯛꯇ ꯅꯠꯇꯅ ꯏꯁꯥꯗꯁꯨ ꯁꯣꯛꯂꯛꯀꯅꯦꯕ ꯉꯥꯒꯁꯤ ꯍꯥꯏꯔꯤꯗꯣ ꯑꯗꯨꯗꯨꯅ ꯃꯗꯨꯃꯗꯤ ꯐꯖꯅ ꯀꯔꯤꯅꯣ ꯂꯩꯀꯥꯏ ꯂꯩꯀꯥꯏꯒꯤ ꯃꯤ ꯈꯔ ꯈꯔ ꯊꯣꯛꯅꯔꯒ ꯄꯨꯜꯂꯒ ꯐꯖꯅ ꯇꯧꯗꯕ ꯌꯥꯔꯔꯣꯏ ꯏꯇꯥ
ꯃꯥꯅꯤ ꯑꯗꯨꯃꯥꯏꯅ ꯂꯩꯀꯥꯏ ꯂꯩ ꯀꯥꯏꯒꯤ ꯃꯤ ꯃꯈꯩꯗꯨꯁꯨꯅꯦ ꯑꯗꯨꯃꯥꯏꯅ ꯊꯣꯛꯅꯔꯛꯑꯒꯅꯦ ꯄꯩꯁꯥꯗꯣ ꯐꯟꯗꯣ ꯂꯩꯇꯦ ꯍꯥꯏꯇꯥꯔꯒꯗꯤ ꯐꯟꯗꯣ ꯄꯩꯁꯥꯗꯣ ꯈꯔꯥ ꯈꯔꯥ ꯄꯨꯊꯣꯛꯅꯔꯒ ꯈꯥꯏꯅꯔꯒꯅꯦ ꯑꯗꯨꯃꯥꯏꯅ ꯇꯧꯔꯒ ꯁꯤ ꯁꯦꯡꯗꯣꯛ ꯈꯣꯠꯇꯣꯛꯄ ꯇꯧꯗ꯭ꯔ ꯗꯤ ꯌꯥꯔꯣꯏ ꯑꯩꯅ ꯍꯥꯏꯖꯦ ꯑꯩꯅ ꯀꯤꯖꯔꯤꯁꯦ ꯀꯕꯣ ꯅꯥꯞ ꯅꯥꯄꯤꯗꯨꯅꯤ ꯀꯕꯣ ꯅꯥꯄꯤꯗꯨꯁꯨꯅꯦ ꯐꯖꯅ ꯁꯟꯗꯣꯛꯂꯛꯄꯅꯦꯕ ꯃꯥꯗꯤ ꯍꯦꯛꯇ ꯑꯩꯈꯣꯏꯒꯤ ꯔꯩꯔꯤꯕ ꯉꯥ ꯍꯥꯏꯗꯤ ꯃꯥꯗꯤ ꯅꯨꯡꯁꯥ ꯃꯉꯥꯜꯁꯤ ꯆꯪꯗꯕꯅꯦꯕ ꯑꯩꯈꯣꯏꯒꯤ ꯀꯕꯣ ꯅꯥꯄꯤꯁꯤꯅ ꯈꯨꯝꯖꯤꯟꯈꯤ ꯇꯥꯔꯒꯗꯤ ꯑꯩꯈꯣꯏꯒꯤ ꯅꯨꯡꯁꯥ ꯃꯉꯥꯟꯜꯗꯣ ꯐꯪꯗ꯭ꯔꯕꯅꯤꯅ ꯃꯈꯥꯗ ꯂꯩꯔꯤꯕ ꯉꯥ ꯑꯗꯒꯤ ꯖꯤꯕ ꯄꯥꯟꯕ ꯏꯁꯤꯡ ꯃꯅꯨꯡꯗ ꯂꯩꯔꯤꯕ ꯃꯈꯩꯁꯤꯁꯨ ꯃꯥꯗꯤ ꯍꯦꯛꯇ ꯀꯕꯣ ꯅꯥꯄꯤꯁꯤꯅ ꯍꯥꯠꯄꯅꯦꯕ ꯑꯗꯨꯗꯨꯅ ꯃꯥꯗꯤ ꯁꯟꯗꯣꯛꯄꯁꯨ ꯌꯥꯝꯅ ꯊꯨꯕꯅꯤꯅ ꯑꯗꯨ ꯍꯥꯟꯅ ꯁꯦꯡꯗꯣꯛꯇ꯭ꯔꯗꯤ ꯌꯥꯔꯣꯏꯕ ꯑꯗꯒꯤ ꯃꯥꯗꯤ ꯏꯁꯤꯡꯁꯨ ꯌꯥꯝꯅ ꯃꯣꯠꯍꯟꯕꯅꯦꯕ ꯃꯥꯒꯤ ꯀꯕꯣꯛꯀꯪꯒꯤ ꯃꯔꯥꯗ ꯑꯩꯈꯣꯏꯒꯤ ꯀꯩꯅꯣ ꯃꯈꯩꯁꯤ ꯑꯩꯈꯣꯏꯒꯤ ꯑꯐ ꯑꯐꯕ ꯍꯥꯔ ꯃꯈꯩ ꯀꯔꯤ ꯃꯈꯩꯁꯦ ꯍꯥꯏꯁꯤꯅꯦ ꯑꯩꯈꯣꯏ ꯍꯥꯏꯗꯤ ꯑꯩꯈꯣꯏꯒꯤ ꯑꯗꯨꯒꯤ ꯅꯥꯀꯟꯗ ꯂꯩꯕ ꯃꯥꯟꯇꯣꯞꯇꯨꯗ ꯊꯣꯛꯄ ꯑꯩꯈꯣꯏꯒꯤ ꯍꯣ ꯍꯣꯜꯗꯨꯗ ꯊꯣꯛꯄ ꯀꯩꯅꯣ ꯃꯈꯩꯁꯦ ꯀꯨꯝꯍꯩ ꯍꯔꯥꯎ ꯃꯈꯩꯁꯦ ꯑꯗꯨꯒꯤ ꯄꯨꯈ꯭ꯔꯤꯗꯨꯗꯩ ꯂꯣꯏꯅ ꯊꯛꯅ ꯆꯥꯅꯕ ꯇꯧꯅꯔꯤꯅꯤ ꯍꯥꯏꯕ
ꯍꯣꯏꯅꯦ ꯏꯇꯥ ꯑꯗꯨꯅꯤꯅꯦ ꯑꯁ ꯅꯥꯄꯤ ꯁꯤꯡꯕꯤꯁꯦ ꯍꯧꯗꯕꯁꯨ ꯌꯥꯗꯦ ꯃꯣꯏꯁꯦ ꯍꯥꯏꯗꯤ ꯁꯥ ꯁꯟ ꯉꯥ ꯑꯗꯩꯗꯤ ꯉꯥꯅ ꯆꯥꯅꯕ ꯅꯥꯄꯤ ꯑꯗꯩꯗꯤ ꯌꯦꯟꯅꯨꯡ ꯀꯩꯀꯥꯒꯤꯁꯨ ꯑꯗꯨꯝ ꯂꯣꯏꯅꯗꯤ ꯀꯥꯅꯔꯤꯅꯦꯕ ꯑꯗꯨꯑꯣꯏꯁꯨ ꯃꯐꯝ ꯆꯥꯅ ꯍꯧꯕ ꯅꯠꯇ꯭ꯔꯗꯤ ꯃꯣꯏꯁꯦ ꯁꯤ ꯑꯃꯨꯛ ꯀꯥꯟꯅꯗꯦꯗꯅ ꯍꯦꯟꯅ ꯃꯥꯡꯍꯜꯂꯛꯄꯗꯣ ꯑꯣꯏ ꯑꯗꯨꯅ ꯁꯨꯝ ꯑꯩꯈꯣꯏꯒꯤ ꯊꯛꯅ ꯆꯥꯅꯕ ꯃꯌꯥꯝꯒꯤ ꯁꯤꯖꯤꯟꯅꯅꯕ ꯂꯩꯕ ꯑꯣꯏꯕꯅꯤꯅꯅꯦ ꯄꯨꯈ꯭ꯔꯤꯁꯦ ꯍꯥꯏꯁꯨ ꯍꯥꯏꯕꯅꯦ ꯑꯩꯈꯣꯏ ꯑꯩꯈꯣꯏꯒꯤ ꯂꯩꯀꯥꯏ ꯂꯩꯀꯥꯏꯒꯤ ꯏꯁꯥ ꯏꯁꯥꯒꯤ ꯇꯧꯅꯔꯤꯕ ꯑꯗꯨꯃꯥꯏꯅꯅꯦ ꯃꯌꯥꯝꯒꯤ ꯑꯣꯏꯕ ꯄꯨꯈ꯭ꯔꯤꯁꯨꯅꯦ ꯃꯌꯥꯝ ꯆꯞ ꯆꯞ ꯃꯥꯟꯅꯔꯒꯅꯦ ꯃꯇꯝ ꯑꯃꯃꯨꯛ ꯂꯦꯞꯅꯔꯒꯅꯦ ꯑꯃꯨꯛꯇꯅꯦ ꯐꯖꯅꯅꯦ ꯑꯗꯨꯃꯥꯏꯅꯅꯦ ꯆꯍꯤ ꯑꯃꯗ ꯀꯌꯥꯔꯛꯅꯣ ꯑꯗꯨꯝ ꯇꯧ ꯆꯥꯡ ꯅꯥꯏꯅ ꯇꯧꯅꯕꯅꯦ ꯍꯥꯏꯅꯍꯧꯕꯅ ꯐꯔꯅꯤ ꯍꯟꯗꯛꯀꯤ ꯃꯌꯥꯝ ꯄꯨꯟꯁꯤꯜꯂꯤꯉꯩꯁꯤꯗ ꯑꯗꯨ ꯅꯠꯇ꯭ꯔꯗꯤꯅꯦ ꯑꯗꯨꯝ ꯆꯍꯤ ꯈꯨꯗꯤꯡꯒꯤ ꯁꯨꯃꯥꯏꯅ ꯇꯧ ꯑꯣꯏꯔꯅꯦꯕꯗꯣ ꯁꯨꯃꯥꯏ ꯁꯨꯝ ꯇꯧꯔ ꯇꯧꯔ ꯇꯧꯔꯗꯤ ꯀꯅꯥꯅ ꯈꯪꯕ ꯈꯣꯏ ꯒꯤ ꯏꯁꯥꯗ ꯁꯣꯛꯂꯛꯄ ꯇꯤꯟꯅꯥ ꯂꯥꯏꯅꯥ ꯇꯤꯟꯅꯥ ꯊꯣꯛꯂꯛꯄꯁꯨ
ꯃꯥꯅꯦ ꯏꯁꯥꯒꯤ ꯇꯤꯟꯅꯥ ꯂꯥꯏꯅꯥꯁꯨ ꯃꯌꯥꯝ ꯊꯣꯛꯂꯛ ꯇꯣꯏꯅꯦ ꯍꯧꯖꯤꯛꯅꯒ ꯂꯩꯥꯏꯅꯥꯁꯤ ꯖꯥꯠ ꯖꯥꯠ ꯊꯣꯛꯑꯦꯗꯣ ꯇꯧꯔꯤꯁꯦ ꯑꯗꯒꯤꯅꯦ ꯑꯉꯥꯡ ꯃꯈꯈꯩꯁꯤꯁꯨ ꯒ꯭ꯌꯥꯟ ꯈꯔꯥ ꯇꯥꯕ ꯋꯥꯠꯂꯦꯕ ꯃꯣꯏꯁꯨ ꯃꯣꯏꯁꯨ ꯅꯍꯥꯟꯗ ꯄꯨꯈ꯭ꯔꯤꯗꯨꯗ ꯂꯝꯄꯥꯛꯇꯨꯗ ꯕꯣꯜꯗꯨ ꯁꯥꯟꯅꯩꯌꯦꯅ ꯄꯨꯈ꯭ꯔꯤꯗꯨꯗ ꯕꯣꯜꯗꯣ ꯇꯥꯁꯤꯜꯂꯦ ꯄꯨꯈ꯭ꯔꯤꯗꯨꯗ ꯕꯣꯜꯗꯣ ꯇꯥꯁꯤꯟꯕꯗꯨ ꯃꯣꯏ ꯍꯦꯛꯇ ꯃꯣꯏ ꯑꯃꯅꯤ ꯇꯧꯔꯒꯅꯦ ꯃꯣꯏ ꯀꯨꯝꯗꯔꯦ ꯏꯔꯨꯖ ꯖꯤꯜꯂꯦ ꯏꯔꯨꯖ ꯖꯤꯟꯕ ꯍꯥꯏꯗꯤ ꯑꯗꯨꯗ ꯏꯔꯣꯏꯖꯤꯜꯂꯦ ꯄꯨꯈ꯭ꯔꯤꯗꯨꯗ ꯑꯗꯨꯒ ꯕꯣꯜ ꯂꯧꯈꯠꯂꯤꯅꯦꯅ ꯇꯧꯔꯒ ꯑꯩꯁꯦ ꯎꯕꯗ ꯈꯣꯏꯗꯧꯁꯤ ꯀꯌꯥꯝ ꯁꯥꯎꯒꯠꯂꯤ ꯑꯗꯨꯒꯤ ꯅꯨꯃꯤꯠꯇꯣ ꯃꯣꯏꯁꯨ ꯑꯗꯨꯃꯥꯏꯅ ꯒ꯭ꯌꯥꯟꯗꯨ ꯇꯥꯗꯦꯕ ꯆꯩ ꯑꯃ ꯇꯧꯔꯒ ꯑꯗꯒꯤ ꯀꯔꯤ ꯀꯔꯤꯅꯣ ꯑꯃꯅ ꯄꯣꯠ ꯑꯃꯅ ꯇꯧꯔꯒ ꯂꯧꯈꯠꯄ ꯌꯥꯕꯗꯣ ꯃꯣꯏꯅ ꯍꯦꯛꯇ ꯃꯣꯏ ꯑꯍꯨꯝ ꯃꯔꯤꯗꯣ ꯑꯗꯨꯗ ꯀꯨꯝꯖꯤꯜꯂꯦ ꯏꯔꯣꯏꯖꯤꯜꯂꯦ ꯑꯗꯨꯏꯗꯨꯒ ꯕꯣꯜꯗꯣ ꯂꯧꯈꯠꯂꯤꯅꯤꯅ ꯇꯧꯔꯒ ꯃꯣꯏꯅ ꯇꯧꯔꯤꯗꯣ ꯑꯗꯣ ꯑꯩꯈꯣꯏꯒꯤ ꯊꯛꯅ ꯆꯥꯅꯕ ꯇꯧꯕꯅꯤꯅ ꯑꯩꯈꯣꯏꯗꯤ ꯇꯁꯦꯡꯅ ꯅꯨꯡꯉꯥꯏꯇꯦꯕ ꯃꯣꯏꯅ ꯇꯧꯔꯤꯕ ꯄꯣꯠ ꯑꯗꯣ ꯍꯥꯏꯗꯤ ꯁꯦꯡꯅ ꯁꯦꯡꯅ ꯐꯖꯅ ꯃꯌꯥꯝꯒꯤ ꯁꯤꯖꯤꯟꯅꯔꯤꯕ ꯄꯣꯠꯇꯨ ꯂꯩꯍꯟꯅꯤꯡꯕꯗꯨ ꯂꯩꯍꯟꯗꯦꯕ ꯇꯧꯔꯤꯁꯦ ꯑꯗꯨꯗꯨꯅꯅꯦ ꯍꯥꯏꯔꯤꯁꯦ ꯑꯩꯈꯣꯏꯗꯤ ꯄꯨꯈ꯭ꯔꯤꯗꯨꯗꯒꯤ ꯅꯠꯇꯕ ꯑꯇꯣꯞꯄꯗꯤ ꯇꯣꯇꯤ ꯏꯁꯤꯡꯗꯨꯗꯤ ꯍꯥꯏꯕꯗꯨꯗꯤ ꯐꯖꯅ ꯐꯪꯕ ꯅꯠꯇꯕꯅꯤꯅ ꯑꯗꯨꯗꯒꯤ ꯄꯨꯈ꯭ꯔꯤꯗꯨꯗꯒꯤ ꯃꯔꯨ ꯑꯣꯏꯅ ꯂꯣꯏꯅ ꯁꯤꯖꯤꯟꯅꯔꯤꯕꯅꯤꯗꯣ ꯑꯗꯨꯅꯅꯤ ꯑꯩꯅ ꯐꯖꯅ ꯐꯝꯍꯟꯅꯤꯡꯉꯦꯅ ꯍꯥꯏꯔꯒ ꯇꯧꯔꯤꯁꯦ ꯑꯗꯨ ꯅꯍꯥ ꯑꯩꯈꯣꯏ ꯃꯈꯩ ꯃꯥꯟꯅꯔꯒꯅꯦ ꯑꯩꯈꯣꯏ ꯈꯔꯥ ꯃꯥꯟꯅꯔꯒ ꯑꯗꯨꯃꯥꯏꯅ ꯑꯊꯨꯕꯗ ꯇꯧꯗ꯭ꯔꯗꯤ ꯌꯥꯔꯣꯏ ꯇꯧꯔꯤꯁꯦ꯫ ꯅꯪꯗꯤ ꯀꯔꯝ ꯀꯥꯟꯗ ꯊꯕꯛ ꯁꯪꯅꯤ
ꯑꯩꯁꯦ ꯍꯧꯖꯤꯛꯇꯤ ꯌꯨꯝꯗ ꯂꯩꯇꯦꯕꯀꯣ ꯑꯗꯣ ꯉꯁꯤ ꯍꯌꯦꯡꯁꯤꯃꯛꯇꯤ ꯑꯩꯗꯤ ꯌꯨꯝꯗ ꯂꯥꯛꯄꯗꯤ ꯅ ꯁꯪꯈꯤꯔꯣꯏꯕꯀꯣ ꯑꯗꯣ ꯎꯝ ꯅꯨꯃꯤꯠ ꯃꯉꯥꯅꯤ ꯃꯨꯛꯀ ꯂꯩꯔꯗꯤ ꯌꯨꯝꯗ ꯂꯥꯛꯄꯁꯦ ꯁꯪꯒꯗꯕ ꯃꯥꯜꯂꯦꯕ ꯑꯗꯨꯗ ꯑꯣꯏꯔꯕꯨꯗꯤ ꯌꯥꯅꯦꯕ ꯑꯗꯣ ꯑꯗꯨꯝꯀꯥꯟꯗ ꯇꯥꯟꯖ ꯆꯥꯟꯅꯔꯗꯤ ꯑꯩ ꯁꯨꯡꯁꯣꯏ ꯁꯣꯏꯗꯅ ꯊꯣꯛꯂꯛꯀꯦ ꯊꯦꯡꯅꯖꯦ ꯏꯇꯥ ꯃꯌꯥꯝ ꯄꯨꯟꯕꯗ ꯑꯗꯨꯒ ꯑꯩꯈꯣꯏꯒꯤ ꯑꯄꯥꯝꯕ ꯐꯒꯗꯧꯕꯗꯨꯁꯨ ꯑꯗꯨꯝ ꯃꯌꯥꯝꯗ ꯐꯣꯡꯗꯣꯛꯁꯦ ꯑꯗꯨ ꯃꯌꯥꯝꯅ ꯄꯨꯟꯅ ꯌꯥꯃꯤꯟꯅꯔꯦ ꯑꯗꯨꯝ ꯄꯨꯟꯅ ꯇꯧꯃꯤꯟꯅꯔꯁꯨ ꯌꯥꯏꯗꯅ ꯑꯗꯨꯗꯨꯅ ꯍꯥꯏꯗꯤ ꯃꯇꯝ ꯁꯥꯡꯅ ꯀꯨꯏꯅ ꯁꯤꯖꯤꯟꯅꯕ ꯌꯥꯅꯕ ꯐꯕ ꯄꯣꯠꯇꯣ ꯇꯧꯅꯕ ꯑꯣꯏꯅ ꯃꯌꯥꯝ ꯈꯠꯅꯔꯒ ꯈꯟꯅꯔꯒ ꯍꯟꯗꯛꯀꯤ ꯃꯇꯥꯡꯁꯤꯁꯨ ꯇꯧꯍꯧꯕꯗꯨꯅꯁꯨ ꯐꯔꯦꯗꯅꯀꯣ꯫
ꯃꯥꯅꯤ ꯃꯥꯅꯤ ꯑꯗꯨꯃꯥꯏꯅ ꯇꯧꯍꯧꯔꯁꯤ ꯑꯩꯗꯤ ꯑꯀꯣꯏꯕꯗꯨꯗꯅꯦ ꯄꯜꯂꯤ ꯈꯥꯖꯤꯜꯂꯒꯅꯦ ꯃꯤꯅꯣꯡ ꯆꯪꯗꯅꯕꯅꯦ ꯑꯩꯈꯣꯏꯒꯤ ꯀꯩꯅꯣ ꯇꯧꯕꯁꯨ ꯑꯇꯣꯞꯄ ꯁ ꯑꯩꯈꯣꯏꯒꯤ ꯊꯣꯡꯒꯥ ꯊꯥꯕ ꯃꯄꯥ ꯑꯩꯈꯣꯏꯒꯤ ꯀꯨꯝꯊꯐꯝ ꯂꯩꯕꯗꯣ ꯑꯗꯨ ꯈꯛꯇꯪ ꯐꯥꯠꯂꯒ ꯑꯗꯨꯃꯥꯏꯅ ꯇꯧꯔꯁꯤꯔꯥꯅ ꯈꯜꯂꯕꯅꯤ ꯑꯗꯨ ꯇꯧꯕꯅꯕꯨ ꯐꯗꯧꯕ ꯃꯥꯜꯂꯦ ꯑꯗꯨꯕꯨ ꯍꯌꯦꯡ ꯌꯦꯡꯉꯁꯤ ꯑꯩ ꯅꯪꯒ ꯑꯩ ꯑꯩ ꯏꯕꯥꯅꯤ ꯈꯛꯇ ꯅꯪ ꯁꯤꯗ ꯈꯪꯅꯔꯒ ꯌꯥꯕ ꯄꯣꯠꯇꯤ ꯅꯠꯇꯕꯅꯤꯅ ꯍꯌꯦꯡ ꯃꯌꯥꯝꯗꯨ ꯄꯨꯜꯂꯒ ꯑꯗꯨꯃꯥꯏꯅ ꯈꯟꯅꯔꯒ ꯅꯪꯅ ꯌꯨꯝꯗ ꯂꯥꯛꯄꯩꯒꯥꯟꯗꯨꯗ ꯑꯩꯁꯨ ꯂꯥꯛꯑꯒꯦ ꯑꯗꯨꯗꯨꯒꯅꯦ ꯈꯟꯅꯔꯒ ꯄꯨꯟꯅ ꯑꯗꯨꯃꯥꯏꯅ ꯇꯧꯔꯒ ꯇꯧꯔꯁꯦ
ꯍꯧꯖꯤꯛ ꯈꯠꯅꯍꯧꯕ ꯍꯥꯏꯁꯤꯁꯨ ꯃꯔꯨꯏꯕꯅꯦ ꯍꯌꯦꯡ ꯃꯌꯥꯝ ꯄꯨꯟꯕꯗꯨꯗ ꯀꯩꯒꯨꯝꯕ ꯑꯩꯈꯣꯏ ꯌꯥꯎꯔꯦ ꯍꯥꯏ ꯇꯥꯔꯒꯗꯤ ꯃꯌꯥꯝꯗ ꯑꯩꯈꯣꯏꯒꯤ ꯃꯥꯏꯀꯩꯗꯒꯤꯁꯨ ꯀꯔꯤ ꯀꯔꯤ ꯍꯥꯏꯕ ꯌꯥꯏꯗꯨ ꯑꯗꯨꯝ ꯐꯣꯡꯗꯣꯛꯄ ꯌꯥꯏꯗꯅ ꯍꯥꯏꯗꯤ ꯃꯌꯥꯝꯅ ꯈꯜꯂꯝꯗꯕ ꯍꯣꯏ ꯇꯔꯒꯁꯨ ꯃꯌꯥꯝꯅ ꯈꯜꯂꯝꯃꯁꯨ ꯐꯔꯦ ꯑꯗꯣ ꯈꯜꯂꯝꯗꯕ ꯑꯣꯏꯔꯁꯨ ꯑꯩꯈꯣꯏꯅ ꯍꯥꯏꯔꯤꯕ ꯄꯣꯠꯇꯨꯅ ꯃꯌꯥꯝ ꯄꯨꯟꯅ ꯌꯥꯔꯒ ꯃꯌꯥꯝꯒꯤ ꯈꯨꯋꯥꯏꯗꯒꯤ ꯍꯦꯟꯅ ꯐꯒꯗꯕ ꯑꯣꯏꯇꯥꯔꯒꯗꯤ ꯀꯥꯟꯅꯗꯣꯏꯅꯦꯕ ꯑꯗꯨꯗꯨꯅ ꯑꯩꯈꯣꯏꯁꯨ ꯑꯩꯈꯣꯏꯒꯤ ꯑꯅꯤꯡꯕ ꯑꯄꯥꯝꯕ ꯐꯣꯡꯗꯣꯛꯄꯅꯤ ꯁꯤ ꯇꯧꯗꯕ ꯌꯥꯗꯦ ꯍꯥꯏꯕꯁꯨ ꯂꯩꯇꯦ ꯑꯗꯨꯒ ꯑꯈꯣꯏꯅꯤꯅ ꯍꯥꯏꯔꯦ ꯍꯥꯏꯗꯅ ꯍꯦꯛꯇ ꯇꯧꯒꯗꯕꯁꯨ ꯅꯠꯇꯦꯗꯅ ꯑꯗꯨꯑꯣꯏꯁꯨ ꯏꯁꯥꯒꯤ ꯑꯣꯏꯕ ꯑꯈꯣꯏ ꯄꯨꯝꯅꯃꯛꯀꯤ ꯊꯧꯗꯥꯡꯅꯤꯅ ꯑꯈꯣꯏ ꯂꯣꯏꯅ ꯊꯣꯛꯑꯒ ꯇꯧꯕꯗꯣ ꯌꯥꯝꯅ ꯃꯔꯨ ꯑꯣꯏꯗꯅ ꯑꯗꯣ ꯑꯗꯣ ꯑꯗꯨꯃꯥꯏꯅ ꯇꯧꯔꯁꯦ ꯑꯗꯣ ꯏꯇꯥꯅ ꯍꯥꯏꯐꯦꯠ ꯃꯔꯛꯁꯤꯗ ꯈꯟꯅꯒꯗꯧꯕ ꯅꯨꯃꯤꯠꯇꯣ ꯍꯥꯏꯐꯦꯠꯇꯣ ꯄꯗꯤ ꯍꯥꯏꯕꯤꯔꯣ ꯑꯩꯁꯨ ꯑꯩꯒꯤ ꯊꯕꯛꯁꯦ ꯂꯣꯏꯕ ꯑꯣꯏꯇꯥꯥꯔꯒꯗꯤ ꯊꯨꯅ ꯑꯗꯨꯝ ꯀꯨꯝꯃꯛꯅꯕ ꯍꯣꯠꯅꯒꯦꯕ ꯑꯗꯨꯒ ꯄꯨꯟꯅ ꯊꯣꯛꯃꯤꯟꯅꯔ ꯈꯣꯠꯂꯒ ꯃꯌꯥꯝ ꯋꯥꯈꯟꯅꯕꯗꯣ ꯈꯣꯠꯄꯗꯣ ꯌꯥꯎꯔꯒ ꯑꯗꯨꯃꯥꯏꯅ ꯃꯌꯥꯝ ꯄꯨꯟꯅ ꯐꯝꯃꯤꯟꯅꯅꯕꯗꯣ ꯇꯧꯔꯁꯤ ꯏꯇꯥ ꯑꯗꯨꯗꯤ ꯑꯗꯨꯀꯥꯟꯗ ꯑꯃꯨꯛ ꯐꯥꯎꯔꯛꯑꯣꯀꯣ ꯏꯇꯥ ꯑꯗꯨꯗꯤ ꯉꯁꯤꯒꯤꯗꯤ ꯊꯝꯃꯒꯦꯀꯣ
ꯍꯣꯏ ꯍꯣꯏ ꯍꯣꯏ ꯊꯝꯃꯒꯦ ꯑꯩꯁꯨ